ꯍ ꯅꯨꯡꯁꯤꯕꯤ
ꯀꯔꯤ ꯇꯥꯎꯕ꯭ꯔꯣ ꯄꯥꯎ ꯐꯥꯎꯅꯕ ꯀꯨꯏꯔꯦ
ꯃꯃꯟꯗ ꯍꯦꯛꯇꯨꯝꯕꯒ ꯂꯩ ꯅꯣꯏꯗꯤ ꯑꯩꯈꯣꯏꯕꯨꯁꯨ ꯅꯤꯡꯁꯤꯡꯗ꯭ꯔꯦꯗꯣ
ꯁ ꯅꯪꯅꯕ ꯀꯔꯤ ꯍꯥꯏꯁꯤꯔꯥ ꯉꯍꯥꯛ ꯍꯟꯗꯛꯁꯦ ꯄꯥꯛ ꯋꯥ ꯉꯥꯡꯗꯦꯅ ꯑꯗꯨꯏꯒꯤ ꯑꯩꯗꯤ ꯇꯣꯛꯈ꯭ꯔꯕ꯭ꯔꯥꯅ ꯈꯟꯕꯅꯦ ꯁꯤꯁꯦ
ꯌꯥꯔꯦꯗꯣ ꯑꯩꯁꯨ ꯉꯥꯡꯗꯦꯅ
ꯑꯗꯨ ꯑꯩꯈꯣꯏꯁꯨ ꯄꯥꯛ ꯉꯥꯡꯗꯕ ꯍꯣꯏ ꯎꯝ ꯍꯥꯏꯕꯗꯤ ꯃꯤꯁꯦ ꯌꯥꯝ ꯄꯥꯏꯕ ꯂꯩ ꯇ꯭ꯔꯦꯅ ꯍꯟꯗꯛꯁꯦ ꯑꯗꯨꯒꯤ
ꯅꯨꯡꯉꯥꯏꯔꯤꯕꯣ ꯆꯔꯦ ꯑꯃꯨꯛ ꯑꯞꯇꯔꯅꯨꯟꯒꯤ ꯆꯦꯁ ꯀꯔꯤꯒꯤ ꯀꯔꯤ ꯇꯧꯕꯒꯤ
ꯕꯣꯜꯁꯨ ꯀꯥꯔꯦ ꯑꯈꯣꯏꯅ
ꯂꯣꯏꯔꯦ ꯑꯗꯨ ꯍꯥꯏꯔꯛꯀꯅꯣ ꯏꯕꯥꯅꯤ
ꯑꯣꯝ ꯍꯝ ꯑꯩꯈꯣꯏꯒꯤꯗꯤ ꯑꯩꯅ ꯁꯄꯣꯔꯠ ꯇꯧꯕ ꯇꯤꯝ ꯑꯅꯤꯔꯛ ꯀꯥꯈ꯭ꯔꯦ ꯑꯅꯤꯃꯛ
ꯌꯥꯝ ꯐꯩꯌꯦ ꯌꯥꯝ ꯐꯩꯌꯦ
ꯌꯦꯡꯕ ꯌꯥꯝ ꯅꯨꯡꯉꯥꯏ
ꯅꯣꯏ ꯅꯣꯏ ꯅꯣꯏꯗꯤ ꯑꯩꯈꯣꯏꯒꯤ ꯒ ꯍꯥꯏꯔꯗꯤ ꯅꯣꯏꯗꯤ ꯐꯨꯠꯕꯣꯜꯗ ꯏꯟꯇꯔꯦꯁ ꯈꯔ ꯌꯥꯎꯋꯤꯅ ꯁꯥꯟꯅ ꯑꯗ ꯌꯥꯎꯋꯦꯅꯁ ꯑꯗꯨꯒꯤꯅꯦ
ꯑꯣꯏ ꯀꯔꯤ ꯌꯦꯟꯁꯥꯡ ꯆꯥꯕ꯭ꯔꯣ ꯅꯪꯗꯤ
ꯑꯩ ꯉꯁꯤꯁꯦ ꯗꯥꯜ ꯆꯥꯏꯌꯦ ꯅꯪꯗꯤ
ꯎꯠꯁꯣꯏ ꯆꯥꯏꯌꯦ ꯑꯩꯈꯣꯏꯗꯤ ꯉꯥꯏꯌꯣ ꯉꯁꯤ ꯅꯣꯏ ꯑꯣ ꯁ꯭ꯀꯨꯜ ꯁꯨꯨꯊꯤ ꯂꯥꯏꯕ ꯅꯠꯇ꯭ꯔꯣ
ꯁꯣꯇꯤꯅꯦ
ꯑꯣ ꯑꯉꯥꯡꯁꯤꯡ ꯌꯨꯝ ꯆꯠꯈ꯭ꯔꯕ꯭ꯔꯣ
ꯌꯨꯝ ꯆꯠꯇꯦꯍꯦ ꯉꯁꯤ ꯈꯛꯇꯕꯣ ꯁꯨꯇꯤ
ꯑꯣ ꯑꯣ ꯑꯦ ꯉꯔꯥꯡꯁꯨ ꯁꯨꯇꯤ ꯂꯩꯕ ꯅꯠꯇ꯭ꯔꯣ
ꯅꯠꯇꯦ ꯍꯦ
ꯑꯣ ꯑꯣ ꯉꯔꯥꯡꯅ ꯅꯣꯡꯃꯥ ꯄꯥꯟꯕꯒꯤ ꯑꯣ ꯑꯣ ꯈꯪꯉꯦ ꯈꯪꯉꯦ ꯑꯈꯣꯏ ꯂꯩꯀꯥꯏꯗ ꯊꯕꯛ ꯇꯧꯕꯁꯤꯡꯗꯣ ꯑꯥ
ꯉꯔꯥꯡꯁꯦ ꯑꯝ ꯕꯖꯥꯔꯔꯣꯝꯗ ꯑ ꯑꯈꯣꯏ ꯋꯥꯛ ꯑꯣꯚꯔ ꯕ꯭ꯔꯤꯖ ꯂꯩꯕꯗꯣ ꯑꯗꯨ ꯃꯅꯥꯛ ꯀꯔꯤ ꯁꯣꯞꯄꯤꯡ ꯑꯆꯧꯕ ꯂꯩꯕ ꯃꯅꯨꯡꯗꯨꯗ ꯃꯊꯛꯇꯨꯗ ꯑꯣ ꯅꯍꯥꯟꯗꯤ ꯋꯥꯟꯊꯥꯎꯖꯟ ꯍꯦꯟꯅ ꯌꯣꯟꯕ ꯁ꯭ꯂꯤꯞꯄꯔꯒꯨꯝꯕ ꯁꯤꯡꯗꯣ ꯐꯥꯏꯚ ꯍꯟꯗ꯭ꯔꯦꯗ ꯈꯛꯇꯒꯤ ꯇꯥꯏ ꯑ ꯑꯣꯐꯔ ꯂꯩꯔꯤꯕ ꯑꯗꯣ ꯉꯔꯥꯡꯗꯣ ꯂꯥꯁ ꯑꯣꯏꯕ ꯑꯩꯗꯣ ꯆꯠꯁꯤꯔꯣ ꯋꯥꯈꯜ ꯈꯜꯂꯒ ꯏꯃꯥꯟꯅꯕꯤ ꯂꯩꯇꯕꯒꯤ ꯆꯠꯇꯥꯔꯦꯕ ꯑꯗꯣ ꯅꯣꯡ ꯅꯣꯡꯃꯄꯥꯟ ꯑꯗꯨꯅꯦ ꯑꯁ ꯑꯗꯣ ꯑꯩꯁꯦ
ꯎꯝ
ꯃꯨꯛꯁꯨ ꯂꯩꯅꯤꯡꯕꯗꯣ ꯀꯩꯅꯣ ꯑꯣꯐꯔ ꯁꯨꯛꯂꯥꯛ ꯂꯥꯛꯇꯦꯅ ꯐꯥꯏꯚ ꯊꯥꯎꯖꯟ ꯑꯗꯨꯝ ꯑꯣꯏꯅ ꯑꯗꯣ ꯃꯤꯖꯣ ꯃꯤꯖꯣꯔꯥꯝꯒꯤ ꯏꯟꯁꯇꯥꯒ꯭ꯔꯥꯝꯗ ꯃꯤꯖꯣꯔꯥꯝꯒꯤꯅ ꯐꯥꯔꯁ ꯀꯣꯄꯤ ꯑꯣꯏꯕ ꯑꯗꯣ ꯐꯥꯔꯁ ꯀꯣꯄꯤꯗꯤ ꯄꯨꯔꯥ ꯑꯦꯛꯖꯦꯛꯅꯤꯅ ꯃꯁꯛꯇꯣ ꯍꯣꯏ ꯑꯗꯨ ꯂꯥꯎ ꯑꯗꯨꯗ ꯍꯣꯏ
ꯃꯅꯥꯏ
ꯑꯗꯨꯗ ꯋꯥꯟ ꯊꯥꯎꯖꯟ ꯐꯥꯏꯚ ꯍꯟꯗ꯭ꯔꯦꯠ ꯁꯝꯊꯤꯡꯒꯤ ꯌꯣꯟꯕ
ꯂꯧꯍꯧꯑꯣꯅ ꯑꯁ ꯌꯥꯝ ꯆꯍꯤ ꯃꯔꯤ ꯃꯉꯥ ꯇꯣꯡꯕꯗꯁꯨ ꯇꯜꯂꯦ ꯑꯩꯗꯤ
ꯑꯁ ꯀ꯭ꯔꯣꯛꯁꯇꯤ ꯍꯥꯏꯗꯤ ꯑꯦꯅꯤ ꯇꯥꯏꯝ ꯑꯗꯨꯝ ꯂꯣꯏꯅꯃꯛꯇ ꯍꯥꯞꯄ ꯌꯥꯏꯅ ꯗ꯭ꯔꯦꯁꯇꯁꯨꯨ ꯀꯩꯀꯥ ꯑꯗꯣ ꯃꯥꯒꯤ ꯀꯂꯔꯁꯦ ꯃꯦꯔꯨꯟꯒ ꯕꯦꯕꯤꯄꯤꯡ ꯂꯩꯕ ꯑꯩꯉꯣꯟꯗꯒꯤꯗꯤ ꯕꯦꯕꯤꯄꯤꯡꯅ ꯄꯛꯀꯗꯕ
ꯕꯦꯕꯤꯄꯤꯡ ꯂꯧꯑꯣꯅ ꯑꯗꯨꯗꯤ
ꯍꯣꯏ ꯑꯩꯁꯛ ꯊꯥꯁꯨ ꯊꯥꯔꯛꯀꯦ ꯃꯥꯒꯤ ꯆꯥꯔꯝꯗꯨꯅ ꯑꯜꯂꯛ ꯂꯧꯒꯗꯕ ꯑꯗꯨꯒ ꯁꯤꯛꯁ ꯍꯟꯗ꯭ꯔꯦꯠ ꯐꯗꯤ ꯐꯖꯕ ꯅꯣꯏꯗꯤ ꯄꯥꯝꯃꯣꯏ ꯒꯥꯔꯂꯤ ꯑꯣꯏꯕꯒꯤꯀꯣ
ꯎꯝ ꯂꯧꯑꯣꯅ ꯑꯗꯨꯗꯤ ꯑꯁꯤꯗꯒꯤꯁꯨ ꯈꯔ ꯆꯥꯡꯉꯗꯤ ꯂꯥꯎꯕ ꯌꯥꯏꯌꯦ ꯅꯪꯒꯤ ꯇꯂꯣꯞꯇꯣ ꯆꯥꯡꯉꯗꯤ ꯈꯔ ꯀꯥꯏꯊꯣꯛꯂꯒ ꯂꯧꯕ ꯌꯥꯏꯅ
ꯑꯗꯣ ꯑꯩꯁꯦ ꯂꯧꯅꯤꯡꯕ ꯌꯥꯝꯕ ꯑꯁ
ꯑꯗꯨꯅꯦ ꯂꯧꯅꯤꯡꯕꯗꯤ ꯌꯥꯝ ꯂꯧꯅꯤꯡꯉꯦ
ꯅ꯭ꯌꯨ ꯕꯦꯂꯦꯟꯁꯇꯨꯗꯤ ꯋꯤꯟꯇꯔꯗ ꯑꯣꯏꯅ ꯂꯧꯔꯒꯦꯗ
ꯎꯝ ꯂꯧꯑꯣ ꯑꯁꯇꯣ ꯈꯣꯡꯀꯣꯞꯇꯣ ꯍꯥꯞꯄ ꯌꯥꯝ ꯅꯨꯡꯉꯥꯏꯌꯦ ꯑꯩꯈꯣꯏꯅ ꯍꯥꯞ ꯑꯗꯣ ꯂꯧꯑꯣ ꯑꯩ ꯍꯥꯏꯕꯅꯦ ꯁꯤ ꯈꯣꯡꯎꯞꯗꯤ ꯌꯥꯝ ꯍꯥꯞꯄ ꯅꯨꯡꯉꯥꯏꯌꯦ ꯂꯥꯎꯑꯣ ꯂꯥꯎꯑꯣꯅ ꯃꯤꯁꯤꯡꯅ
ꯑꯥ ꯃꯣꯕꯥꯟꯅꯤꯗꯣ ꯀꯌꯥꯒꯤ ꯂꯧꯕ꯭ꯔꯥ
ꯑꯈꯣꯏꯔ ꯑꯅꯤꯒ ꯆꯞꯄꯗꯣꯛ
ꯎꯝ ꯑꯗꯣ ꯕꯂꯦꯛ ꯑ ꯑꯃ ꯅꯨꯄꯤ ꯑꯃꯗꯨꯅꯁꯨ ꯂꯧꯋꯣ ꯍꯥꯏꯌꯦ ꯑꯗꯨ ꯄꯩꯁꯥ ꯂꯩ
ꯎꯝ ꯍꯥꯞꯄ ꯌꯥꯝ ꯅꯨꯡꯉꯥꯏꯕꯅꯦ ꯑꯗꯨ ꯈꯣꯡꯒꯨꯞꯇꯣ ꯑꯩꯈꯣꯏ ꯈꯪꯕꯒꯤꯅꯦ
ꯁꯝꯃꯔꯁꯨ ꯑꯣꯏꯕ ꯁꯝꯃꯔꯁꯨ ꯑꯣꯏꯕ ꯑꯗꯨ ꯃꯇꯝ ꯂꯩꯔꯤ ꯍꯥꯏꯅꯀꯣ
ꯑꯗꯨ ꯈꯣꯡꯒꯨꯞꯇꯤ ꯁꯦꯡꯕꯒꯤ ꯍꯥꯞꯄ ꯌꯥꯝ ꯅꯨꯡꯉꯥꯏꯕꯅꯦ
ꯎ ꯑꯗꯨꯒ ꯑꯃ ꯈꯔ ꯄ꯭ꯂꯥꯁꯇꯤꯛ ꯃꯥꯟꯕꯗꯣ
ꯎꯝ ꯀꯩ ꯄꯁꯇꯤꯛ ꯃꯥꯥꯟꯕꯗꯀꯣ
ꯅꯨꯄꯥꯅꯤ ꯅꯨꯄꯤ ꯑꯃꯗꯣ ꯂꯧꯒꯅꯤ ꯍꯥꯏꯕꯗꯣ ꯍꯣꯏ ꯍꯣꯏ ꯑꯗꯣ ꯑꯗꯨꯗꯤ ꯍꯣꯏ ꯑꯗꯨꯖꯨ ꯍꯣꯏ ꯑꯗꯨꯕꯨ ꯑꯩꯗꯤ ꯄꯛꯑꯔꯣꯏꯗꯕ ꯑꯗꯨ ꯀꯣ ꯑꯩꯗꯤ ꯍꯥꯞꯄꯗ ꯄꯥꯛ ꯑꯣꯏꯕ
ꯎꯝꯝ ꯑꯁꯤ ꯑꯁꯤꯗꯒꯤꯗꯤ ꯅ꯭ꯌꯨ ꯕꯤꯂꯦꯟꯁꯅ ꯍꯥꯞꯄ ꯅꯨꯡꯉꯥꯏꯌꯦ ꯍꯥꯏꯁꯨ ꯂꯧꯈ꯭ꯔꯦ
ꯑꯗꯨꯒ ꯏꯃꯥꯟꯅꯕꯤ ꯑꯃ ꯏꯃꯥꯟꯅꯕꯤ ꯑꯃ ꯀꯩꯅꯣ ꯂꯤꯛ ꯁꯥꯕ ꯅꯨꯄꯤꯗꯨꯁꯨ
ꯎꯝ
ꯑꯗꯨꯅ ꯀꯤꯗꯅꯤꯡꯉꯤ ꯍꯥꯏꯕꯅꯦꯕ ꯑꯗꯣ ꯃꯃꯥꯅ ꯀꯔꯤꯒꯤꯔ ꯁꯤꯒꯨꯝꯕ ꯄ꯭ꯂꯥꯁꯇꯛ ꯃꯥꯟꯕ
ꯑ ꯃꯥꯁꯨ ꯂꯧꯕ꯭ꯔꯥ ꯑꯗꯣ ꯂꯧꯅꯤꯡꯉꯦ ꯍꯥꯏꯕꯒꯤꯔ ꯂꯧꯕ꯭ꯔꯥ ꯑꯃ
ꯂꯧꯗꯦ ꯑꯗꯨꯕꯨ ꯅꯧ ꯁꯦꯔ ꯈꯜꯂꯒꯀꯣ ꯃꯥꯁꯦ ꯑꯗꯨꯝ
ꯄꯤꯡꯁꯨ ꯂꯩꯥꯕꯅꯦ ꯄꯤꯡꯁꯨ ꯑꯗꯨꯝ ꯌꯥꯝ ꯑꯗꯨꯝ ꯐꯖꯩꯗ ꯄꯤꯡꯗꯁꯨ ꯑꯁꯤ ꯀꯔꯤꯔꯥ ꯁꯤꯚꯔ ꯎꯝ ꯑꯩꯅꯗꯤ ꯄꯥꯝꯗꯕ ꯑꯩꯈꯣꯏꯅ ꯍꯥꯞꯄ ꯀꯂꯔꯗ ꯑꯣꯏꯅ ꯄꯥꯝꯕ
ꯁꯤꯜꯚꯔꯗꯤ ꯁꯤꯜꯚꯔꯗꯤ ꯑꯗꯣ ꯇꯥꯡꯈꯣꯜ ꯅꯨꯄꯤ ꯃꯣꯗꯤꯂꯔꯗꯣ ꯃꯥꯒꯤ ꯍꯟꯗꯛ ꯏꯁꯩ ꯑꯅꯧꯕ ꯊꯣꯛꯏꯅ
ꯎꯝ ꯈꯪꯗꯦ ꯑꯩꯗꯤ ꯈꯪꯗꯦ ꯍꯥꯞꯄꯗꯤ ꯌꯥꯝ ꯅꯨꯡꯉꯥꯏꯌꯦ ꯈꯣꯡꯎꯣꯞ ꯏꯁꯂꯤꯛꯀꯔꯁꯨ ꯀꯣ ꯐꯖꯕ ꯑꯗꯨꯝ ꯂꯧꯋꯣ
ꯎꯝ
ꯑꯩꯈꯣꯏ ꯈꯔ ꯇꯥꯡꯕ ꯂꯧꯔꯗꯤ ꯆꯍꯤ ꯑꯍꯨꯝ ꯃꯔꯤ ꯑꯗꯨꯝ ꯍꯥꯞꯄ ꯌꯥꯏꯅ ꯅꯨꯡꯒꯤ ꯇꯣꯣꯡꯕꯁꯨꯅꯠꯇꯦ
ꯑ ꯁꯝꯕ ꯈꯔ ꯃꯥꯟꯕꯗꯣ
ꯎꯝ ꯍꯣꯏ
ꯑꯗꯨ ꯂꯩꯔꯦꯕ ꯑꯩꯒꯤ ꯈꯪꯗꯦ ꯑꯩꯗꯤ ꯊꯥꯁ ꯅꯛꯇꯕ꯭ꯔꯥ ꯌꯦꯡ ꯐꯥꯎ ꯌꯦꯡꯕꯤꯔꯦ ꯑꯩ ꯑꯗꯨꯗꯤ ꯑꯃ ꯂꯩꯔꯦ ꯑꯗꯨꯒ ꯑꯗꯨꯅꯦꯕꯕꯨꯂꯦꯟꯁꯀꯤꯗꯣ ꯂꯧꯅꯤꯡꯕ
ꯅ ꯑꯂꯤ ꯀꯣ ꯍꯦ ꯑꯣꯐ ꯄꯥ ꯐ꯭ꯂꯦꯠꯀꯨꯝꯕ ꯍꯦꯟꯅ ꯄꯥꯝꯃꯤꯅ ꯑꯩꯅꯗꯤ ꯕꯤꯌꫭꯁ ꯒꯤ ꯁꯔꯨꯛꯄꯨꯗꯤ ꯏꯁꯄꯤꯀꯔꯒꯨꯝꯕꯅ ꯍꯦꯟꯅ ꯄꯥꯝꯕ ꯑꯗꯨꯒꯤꯅꯤ ꯌꯣꯁ ꯑꯃ ꯈꯛꯇꯅꯦ ꯂꯩꯕ ꯑꯩꯉꯣꯟꯗ
ꯎꯝ ꯑꯩꯉꯣꯟꯗ ꯍꯤꯜꯁꯦ ꯃꯥ ꯑꯅꯤ ꯑꯍꯨꯝ ꯃꯔꯤ ꯉꯥꯏꯈꫭ ꯑꯃ ꯑꯅꯤ ꯑꯍꯨꯝ ꯃꯔꯤ ꯃꯉꯥꯔ ꯍꯧꯖꯤꯛ ꯂꯩꯕꯁꯦ ꯌꯨꯝꯗꯁꯨ ꯑꯍꯨꯝ ꯂꯩꯌꯦꯕ ꯃꯤꯁꯣꯗꯁꯨ ꯑꯃ ꯂꯧꯋꯦ ꯃꯤꯖꯣꯔꯥꯝꯒꯤ ꯖꯥꯔꯥꯒꯤꯁꯨ ꯁꯣ ꯑꯃ ꯂꯧꯋꯦ ꯍꯤꯜꯁ
ꯑꯣ ꯑꯣ ꯑꯣ
ꯖꯥꯔꯥꯒꯤꯗꯣ ꯋꯥꯟ ꯊꯥꯎꯖꯟ ꯑꯩꯠ ꯍꯟꯗ꯭ꯔꯦꯠꯀꯤ ꯄꯤꯅꯤ ꯍꯥꯏꯕꯗꯣ ꯑꯣꯐꯔ ꯑꯃꯨꯛ ꯂꯥꯛꯄ ꯋꯥꯟ ꯊꯥꯎꯖꯟ ꯑꯩꯠ ꯍ ꯐꯣꯔ ꯍꯟꯗ꯭ꯔꯦꯗꯠꯇ ꯂꯧꯕꯅꯦꯕ ꯍꯟꯗꯛꯁꯦ ꯃꯣꯏꯁꯨ ꯑꯃꯨꯛ ꯀꯥꯈ꯭ꯔꯦ ꯑꯗꯨꯁꯨ ꯋꯥꯟ ꯊꯥꯎꯖꯟ ꯑꯩꯠ ꯍꯟꯗ꯭ꯔꯦꯗꯀꯤ ꯑꯃꯨꯛ ꯀꯥꯈ꯭ꯔꯦ
ꯑꯗꯨꯕꯨꯗꯤ ꯍ ꯏꯁꯅꯤꯀꯥꯔꯒꯨꯝꯕꯗꯤ ꯑꯗꯨꯝ ꯄꯥꯝꯃꯦꯗ ꯑꯩꯗꯤ ꯑꯗꯨ ꯑꯣꯏꯔꯁꯨ ꯀꯔꯥꫪ ꯎ ꯐꯤꯂꯥꯒꯨꯝꯕ ꯑꯗꯨꯒꯨꯝꯕꯗꯗꯤ ꯄꯥꯝꯗ‌ꯦꯗ ꯄꯥꯛ
ꯑꯗꯨꯅꯦ ꯑꯩꯗꯤ ꯄꯨꯃꯥꯔꯗꯣ
ꯑꯦꯗꯤꯗꯥꯁ ꯅꯥꯏꯀꯤ ꯄꯨꯃꯥ
ꯑꯗꯣ ꯃꯤꯅ ꯕ꯭ꯂꯦꯛ ꯄꯤꯡꯒꯤ ꯂꯣꯁꯇꫭ ꯑꯣꯗꫭ ꯍꯥꯞꯄꯗꯨꯅꯗꯤ ꯌꯥꯝ ꯐꯖꯩꯌꯦ ꯃꯣꯏꯗꯤ ꯐꯤꯒꯔ ꯇꯥꯕꯅꯤꯅꯀꯣ
ꯍꯣꯏ
ꯌꯥꯝ ꯐꯖꯩꯌꯦ ꯃꯥꯗꯤ
ꯃꯣꯏꯗꯤ ꯑꯗꯨꯝ ꯍꯥꯞꯄꯁꯤꯡꯗꯣ ꯑꯗꯨꯝ ꯐꯖꯩꯗ ꯅꯪꯗꯤ ꯑꯁꯤ ꯍꯣꯏ ꯄꯨꯃꯥꯗꯣ ꯑꯣꯏꯅ ꯂꯥꯎ ꯂꯧꯔꯅ ꯄꯨꯃꯥꯗꯨꯁꯨ ꯌꯥꯝ ꯐꯖ
ꯅꯠꯇꯦ ꯑꯗꯨ ꯐ꯭ꯂꯦꯠ ꯑꯣꯏꯃꯟꯕ ꯑꯩ ꯅ ꯅꯦꯝꯕꯅꯤꯅ ꯐ꯭ꯂꯦꯠ ꯑ‌ꫭꯏꯃꯟꯕꯗꯨ ꯐꯖꯗꯦꯅ
ꯗꯨ ꯀꯨꯝꯒꯕꯗꯤ ꯌꯥꯝ ꯐꯖꯥꯏ ꯑꯩꯒꯤꯁꯨ ꯐꯖꯔꯦ ꯑꯩꯗꯤ ꯄꯥꯛ ꯂꯧꯎꯗꯤ ꯂꯧꯅꯤꯡ
ꯄꯨꯃꯥꯗꯨꯅ ꯀꯥꯂꯤꯗꯤ ꯑꯣꯏꯌꯦꯕ
ꯎꯝ ꯍꯣꯏ
ꯅꯨꯄꯤ ꯃꯥꯜꯂꯦꯅ‌ꯦ ꯄꯨꯃꯥꯗꫭ
ꯑꯝ
ꯑꯗꯨꯕꯨꯅ‌ꯦ ꯕꯦꯂꯦꯟꯁ ꯅꯕꯥꯅꯤ ꯂꯧꯕꯗꯁꯨ ꯄꯨꯔꯥ ꯂꯣꯏꯅꯃꯛꯇ ꯆꯠꯅꯕꯅꯦ ꯀꯜꯂꯔꯗꫭꯀꯣ
ꯌꯨꯅꯤ ꯁꯦꯛꯁꯅꯦ ꯍꯣꯏ ꯑꯗꯨꯒ ꯀꯂꯔꯁꯨ ꯂꯣꯏ ꯃꯤꯛ
ꯗ꯭ꯔꯦꯁꯇꯨ ꯀꯣ ꯗ꯭ꯔꯦꯇꯨꯁꯨ ꯖꯤꯟꯁꯇꯨꯁꯨ ꯄꯤꯡꯒꯨꯝꯕ ꯄꯤꯡ ꯀꯂꯔꯒꯨꯝꯕꯗꯨꯗꯤ
ꯕꯅꯤꯗ ꯑꯨ ꯑꯁꯤꯗꯤ
ꯑꯣ
ꯆꯦꯟꯕꯗꯣ ꯌꯥꯝ ꯅꯨꯡꯉꯥꯏꯕꯅꯦ ꯑꯗꯨ ꯍꯥꯞꯄꫪꯒ
ꯎꯝ
ꯅꯨꯡꯉꯥꯏꯕꯅꯦ ꯅꯨꯡꯉꯥꯏꯕꯅꯦ ꯂꯧꯔꯣ ꯅꯪꯁꯨ
ꯑꯗꯣ ꯑꯩ ꯑꯗꯣ ꯐꯥꯔꯁ ꯀꯣꯄꯤꯅꯦ ꯐꯥꯔꯁ ꯀꯣꯄꯤꯁꯦ ꯑꯗꯨ ꯑꯩꯅ ꯃꯤ ꯑꯃꯗ ꯍꯥꯏꯔꯒ ꯑꯦ ꯇꯥꯡꯃꯜꯂꯦ ꯍꯥꯏꯌ‌ꯦꯅꯦ
ꯆꯁ ꯗꯤꯗ ꯁ‌ꯦꯟꯐꯥꯎꯗ ꯌꯣꯟꯕꯁꯤꯡꯁꯦ ꯅꯍꯥꯟꯗꯣ ꯏꯃꯥꯟꯅꯕꯤꯒꯤ ꯊꯤꯕ ꯆꯠꯂꯦꯕ ꯀꯣꯄꯤꯅꯦ ꯍꯥꯏꯔꯁꯨ ꯑꯗꯨꯝ ꯄ‍꯭ꯔꯤꯅ‌ꯦ ꯄ꯭ꯔꯤꯅ‌ꯦꯝ ꯀ꯭ꯋꯥꯂꯤꯇꯤ ꯑꯗꯨꯝ ꯂꯩꯌꯦꯅ ꯑꯗꯨꯗꯤ ꯑꯁ ꯑꯁꯤ ꯇꯤꯗ ꯌꯣꯟꯕꯁꯤꯡꯗꯤ ꯄꯥꯛ ꯂꯩꯇꯕꯅꯤ ꯐꯥꯕꯗꯣ ꯀ꯭ꯋꯥꯂꯤꯇꯤ ꯑꯩꯈꯣꯏ ꯍꯥꯞꯈ꯭ꯔꯕꯒꯤ ꯈꯪꯉꯦꯕ
ꯋꯥ
ꯌꯥꯝ ꯐꯥꯕ ꯂꯩꯇꯦ ꯑꯗꯨꯏꯒꯤꯅꯦ
ꯎꯝ
ꯅꯪꯒꯤꯁꯨ ꯑꯃꯨꯛ ꯂꯧꯕ꯭ꯔꯣ ꯉꯥꯏꯌꯣ ꯉꯔꯥꯡꯗꯨ ꯀꯣ ꯏꯆꯦ ꯑꯃ ꯑꯩꯈꯣꯏꯒꯤ ꯏꯆꯦ ꯂꯥꯏꯌꯦꯗꯅ ꯃꯊꯛ ꯛꯇꯂꯥꯏꯕꯗꯣ
ꯀꯅꯥꯔꯥ
ꯑꯩꯈꯣꯏꯒꯤ ꯏꯆꯦꯗꯣ
ꯑꯩꯈꫭꯏꯒꯤ
ꯏꯃꯥꯟꯅꯕꯤ ꯍꯣꯏ ꯂꯩꯃꯤꯟꯅꯕ ꯃꯆꯦꯗꯣ
ꯑꯣ
ꯑꯩꯈꯣꯏꯒ ꯎꯝ ꯃꯤ ꯃꯉꯥ ꯈꯛꯇꯅꯦꯕ ꯑꯥꯔꯖꯦꯟꯇꯤꯅꯥꯕꯨ ꯁꯄꯣꯔꯠ ꯇꯧꯕ ꯑꯩꯈꫭꯏ ꯑꯅꯤꯗꯤ ꯇꯨꯝ ꯆꯣꯡꯉꯔꯒ ꯂꯥꯏꯌꯦ ꯆꯞ ꯃꯥꯟꯅꯕꯤ ꯑꯩꯈꫭꯏ ꯑꯅꯤꯅ ꯁꯄꯣꯔꯠ ꯇꯧꯕ
ꯎꯝ
ꯃꯥꯁꯨ ꯑꯦꯛꯖꯥꯝ ꯂꯣꯏꯕꯒꯤ ꯍꯟꯗꯛꯇꯤ ꯅꯨꯡꯉꯥꯏꯕ ꯃꯥꯜꯂꯦ ꯈꯗ꯭ꯔꯦꯅꯦ
ꯑꯕꯣ
ꯇꯥꯏ ꯇꯥꯏꯌꯦ
ꯎꯝ
ꯑꯩ ꯑꯩꯒꯤ ꯇꯤ ꯁꯥꯔꯠ ꯑꯁꯦ ꯎꯝ ꯑꯣꯚꯔ ꯁꯥꯏꯖ ꯅꯠꯇꯕ ꯑꯩꯈꯣꯏꯒꯤ ꯐꯤꯒꯔꯗ ꯆꯞ ꯆꯥꯕꯗꯣ ꯑꯗꯨ ꯂꯧꯅꯤꯡꯕ ꯑꯗꯨ ꯇꯧꯔ ꯃꯥꯗꯣ ꯎꯕꯗꯣ ꯍꯥꯡꯂꯒ ꯂꯤꯁꯤꯡ ꯃꯔꯤꯒꯤ ꯌꯥꯡꯈꯩꯅꯤ ꯍꯥꯏꯌꯦ ꯑꯗꯣ ꯑꯩꯈꯣꯏ ꯃꯤꯠꯅꯗꯤ ꯎꯗꯕ ꯑꯦ ꯂꯤꯁꯤꯡ ꯃꯔꯤ ꯅꯠꯇꯦ ꯆꯥꯝꯃꯔꯤ ꯍꯥꯏꯕꯅꯦ
ꯑꯣ ꯑꯣ
ꯏꯁꯥꯔꯗ ꯂꯤꯁꯤꯡ ꯃꯔꯤ ꯇꯥꯔꯗꯤ ꯂꯣꯏꯔꯦ
ꯔꯣꯝꯕ ꯆꯠꯥ
ꯑꯁꯤ ꯀꯥꯎꯈ꯭ꯔꯦ ꯆꯤꯡꯃꯥꯏꯔꯣꯡꯗꯅꯦ ꯍꯥꯏꯌꯦ ꯃꯣꯏꯒꯤ ꯂꯣꯀꯦꯁꯟꯗꯣ
ꯑꯗꯣ ꯀꯔꯝꯕ ꯗꯤꯖꯥꯏꯟꯗ ꯍꯥꯏꯕ
ꯇꯤꯤꯁꯥꯔꯠꯅꯦꯕ ꯇꯤ ꯁꯥꯔꯠ ꯏꯆꯝ ꯆꯝꯕ ꯇꯤꯤꯁꯥꯔꯠꯇꯣ ꯄ꯭ꯂꯦꯟ
ꯎꯝ
ꯑꯩꯅ ꯄꯥꯝꯕ ꯑꯗꯨꯗꯣ ꯑꯁꯤ ꯏꯟꯁꯇꯥꯒ꯭ꯔꯥꯝꯗꯁꯨ ꯑꯁꯤ ꯂꯤꯁꯤꯡ ꯑꯃꯒꯤ ꯑꯍꯨꯝ ꯄꯤꯕꯒꯤ ꯑꯗꯨꯝ ꯎꯕ ꯑꯗꯨ ꯑꯣꯏꯅ ꯂꯧꯈ꯭ꯔꯁꯤꯔꯥ ꯄꯩꯁꯥ ꯂꯥꯏꯕꯨ ꯂꯥꯏꯗꯗꯤ ꯑꯗꯨꯝ ꯈꯕ ꯃꯣꯏꯒꯤꯗꯨꯁꯨ ꯑꯗꯨꯝ ꯑꯩꯗꯣ ꯋꯥꯏꯠꯀꯨꯝꯕꯇꯣ ꯄꯥꯝꯕ ꯋꯥꯏꯠꯀ ꯒ꯭ꯔꯦꯒꯨꯝꯕꯗꯣ
ꯎꯝ
ꯕ꯭ꯂꯦꯛꯁꯨ ꯑꯗꯨꯝ ꯄꯥꯝꯃꯤꯅ ꯑꯗꯨꯗ ꯄꯥꯝꯕ ꯑꯗꯨ ꯑꯁ ꯄꯥꯝꯕꯗꯤ ꯂꯣꯏ ꯄꯥꯝꯃꯦ ꯄꯩꯁꯥꯒꯤ ꯋꯥꯈꯛꯇꯅꯦ ꯆꯥꯕꯁꯨ ꯆꯥꯅꯤꯡꯕ
ꯑꯩꯁꯦ ꯍꯟꯗꯛ ꯇꯨꯜꯂꯧ ꯐꯪꯕꯁꯦ
ꯎ
ꯀꯔꯤꯅꯣ ꯂꯧꯗ꯭ꯔꯔꯤ ꯑꯗꯣ ꯂꯧꯗ꯭ꯔꯤꯕ ꯉꯩꯗ ꯄꯩꯁꯥ ꯂꯣꯏꯁꯤꯟꯈ꯭ꯔꯅꯤ ꯑꯩ ꯍꯟꯗꯛꯁꯦ